ꯍꯂꯣ
ꯆꯥꯛ ꯆꯥꯔꯕꯣ
ꯆꯥꯔꯦ
ꯀꯩ ꯏꯟꯁꯥꯡ ꯆꯥꯒꯦ
ꯉꯁꯤꯁꯦ ꯎꯇꯤꯅꯦ ꯌꯦꯔꯨꯝ ꯍꯧꯕ ꯑꯃꯅꯦ ꯆꯥ ꯔꯦ ꯏꯔꯣꯝꯕ ꯑꯃꯒ
ꯅꯨꯃꯤꯗꯥꯡꯗ ꯎꯇꯤ ꯆꯥꯕ꯭ꯔꯥ
ꯍꯣꯏ ꯉꯁꯥꯏꯌꯨꯛꯀꯤ ꯈꯔ ꯂꯩꯕ ꯑꯗꯒꯤ ꯎꯇꯤꯗꯣ ꯌꯥꯝ ꯍꯥꯎꯈꯤꯕ ꯍꯥꯏꯇꯥꯔꯦ
ꯀꯅꯥꯅ ꯊꯣꯡꯒꯦ
ꯉꯁꯥꯏ ꯎꯇꯤꯗꯨ ꯏꯃꯥꯥꯟ ꯊꯣꯡꯕꯅꯦ
ꯅꯪꯗꯤ ꯍꯩꯇ꯭ꯔꯣ ꯎꯇꯤ ꯊꯣꯡꯕ
ꯍꯩꯕꯨꯗꯤ ꯍꯩ ꯑꯗꯣ ꯃꯍꯥꯎꯗꯤ ꯀꯌꯥ ꯍ ꯍꯥꯎꯕ ꯌꯧꯐꯥꯠ ꯇ꯭ꯔꯤ ꯍꯩꯇ꯭ꯔꯤ
ꯑꯣ
ꯍꯥꯏꯗꯤ ꯎꯝ ꯎꯇꯤꯒꯤ ꯌꯥꯝ ꯀꯩ ꯍꯥꯏꯅꯤ ꯊꯣꯡꯉꯀꯥꯟꯗ ꯃꯍꯥꯎ ꯀꯣꯛꯄꯨꯝ ꯂꯩꯗꯅ
ꯎꯪꯎꯝ
ꯇꯥꯕ ꯉꯝꯗ꯭ꯔꯤꯕ ꯊꯣꯡꯕꯕꯨꯗꯤ ꯍꯩ
ꯅꯪꯗꯤ ꯆꯥꯛ ꯆꯥꯗ꯭ꯔꯦ
ꯆꯥꯗ꯭ꯔꯦ ꯑꯁ ꯈꯨꯠꯁꯥ ꯑꯃ ꯌꯥꯝ ꯊꯤꯅ ꯁꯥꯏ ꯂꯩꯕ ꯉꯝꯗꯦ
ꯅꯣꯡ ꯀꯩꯅꯣ ꯇꯧꯕꯩ ꯅꯤꯅꯦ
ꯎꯝ
ꯌꯦꯡꯗꯤ ꯌꯦꯡꯅꯤꯡꯉꯦꯕꯀꯣ ꯑꯗꯣ ꯑꯩ ꯍꯌꯦꯡ ꯑꯃꯨꯛ ꯇꯥꯔꯛꯇꯣꯏꯔꯥ ꯈꯪꯗ꯭ꯔꯦ ꯇꯨꯝꯕ ꯎꯝ ꯇꯨꯝꯕꯗꯣ ꯀꯥꯏꯔꯗꯤ ꯀꯃꯥꯏꯅ ꯈꯪꯉꯤꯅꯣ ꯎꯝ
ꯈꯪꯕ ꯍꯥꯏꯕꯨ ꯁꯨꯝ ꯌꯦꯡꯉ ꯑꯗꯨꯝ ꯈꯪꯉꯤꯗ ꯍꯥꯏꯗꯤ ꯑꯩꯈꯣꯏꯒꯤ ꯅꯣꯡꯊꯛꯇ ꯌꯦꯡꯈꯠꯄꯗ ꯑꯗꯨꯝ ꯂꯩꯆꯤꯟꯗ ꯀꯃꯥꯏꯟ ꯇꯧꯋꯤ ꯀꯔꯝꯕ ꯃꯑꯣꯡ ꯂꯩ ꯑꯗꯨ ꯑꯗꯨꯝ ꯈꯪꯉꯤꯗ
ꯎꯝ
ꯁꯤꯁꯦ ꯑꯗꯨꯝ ꯀꯩ ꯍꯥꯏꯅꯤ ꯑꯍꯟꯁꯤꯡꯅ ꯇꯥꯛꯄꯤꯕꯗ
ꯁꯨ ꯍꯔꯅ ꯊ ꯑꯌꯨꯛ ꯑꯗꯨꯝꯅ ꯍꯧꯒꯠꯂꯒ ꯇ ꯉ
ꯍꯥꯏꯗꯤ ꯀꯩ ꯍꯥꯏꯅꯤ ꯑꯗꯨꯝ ꯎꯝ ꯊꯥꯒ ꯎꯗꯕꯤ ꯁꯨꯝ ꯃꯝꯁꯤꯟꯕ ꯈꯣꯠꯆꯤꯟꯕ ꯑꯃ ꯅꯨꯃꯤꯠꯇꯨ ꯐꯖꯅ ꯊꯣꯛꯇꯕ ꯈꯣꯠꯇꯕ ꯑꯗꯨ ꯂꯤꯁꯤꯡꯗꯤ ꯑꯗꯨ ꯃꯈꯣꯏ ꯀꯥꯏ ꯄꯥꯏꯗꯅꯀꯣ ꯑꯗꯨ ꯑꯣꯏꯔꯁꯨ ꯅꯣꯡꯗꯤ ꯈꯔꯗꯤ ꯑꯗꯨꯝ ꯇꯥꯔꯅꯤꯕ ꯌꯥꯝ ꯀꯟꯅ ꯇꯥꯕ ꯇꯥꯗꯕꯗ ꯑꯔ ꯑꯃꯅꯦ ꯑꯗꯨꯒ ꯑꯃꯨꯛ ꯀꯩ ꯍꯥꯏꯅꯤ ꯑꯩꯈꯣꯏꯒꯤ ꯍ ꯒꯨꯝꯕ ꯂꯥꯛꯑꯀꯅꯤ ꯍꯥꯏꯔꯒ ꯍꯥꯏꯕꯁꯨ ꯑꯗꯨꯝ ꯈꯪꯕ ꯉꯝꯃꯤ ꯈꯔꯗꯤ
ꯇꯝꯕꯅ ꯀ꯭ꯂꯥꯁꯅ
ꯑꯗꯣ ꯅꯣꯏ ꯅꯪ ꯅꯪ ꯂꯩꯃꯤꯟꯅꯔꯤꯕ ꯅꯃꯥꯟꯅꯕꯤꯁꯤꯡꯗꯤ ꯃꯣꯏꯗꯤ ꯀꯩꯀꯩ ꯁꯕꯖꯦꯛ ꯂꯧꯒ
ꯑꯩꯒ ꯃꯥꯟꯅꯩꯌꯦ ꯑꯩꯒ ꯃꯁꯇꯔꯗꯩ ꯄꯨꯟꯃꯤꯟꯅꯔꯛꯄ ꯉꯇ
ꯑꯗꯨꯗꯤ ꯃꯅꯤꯄꯨꯔꯤ ꯉꯥꯛꯇ ꯂꯧꯔꯒꯗꯤ ꯐꯖꯗꯧꯔꯤꯅꯦ
ꯎꯝ
ꯃꯅꯤꯄꯨꯔꯤꯒꯤ ꯋꯥꯍꯟꯊꯣꯛ ꯃꯌꯥꯝ ꯑꯃ ꯂꯩꯕꯅꯤꯍ
ꯑꯥ
ꯑ ꯑꯍꯟꯊ ꯃꯌꯥꯝꯁꯦ ꯑꯩꯒꯤ ꯀꯣꯏꯁꯟ ꯈꯔ ꯍꯪꯅꯤꯡꯕ ꯑꯃ ꯐꯥꯎꯔꯦ ꯇꯥꯣ
ꯍꯉꯣ
ꯍꯪꯉꯛꯀꯦꯀꯣ ꯑꯗꯨꯗꯤ
ꯎꯝ ꯍꯉ ꯍꯉ
ꯎꯝ ꯑꯩꯈꯣꯏꯒꯤ ꯋꯥꯍꯟꯊꯣꯛ ꯍꯥꯏꯁ ꯁꯤ ꯃꯤꯅꯤꯡ ꯅꯠꯇ꯭ꯔꯥ ꯋꯥꯍꯟꯊꯣꯛ ꯍꯥꯏꯗꯤ ꯃꯤꯅꯤꯡ ꯍꯥꯏꯇꯥꯔꯅꯦꯀꯣ ꯑꯗꯣ ꯑꯩꯈꯣꯏꯒꯤ ꯁꯤꯒꯤ ꯋꯥꯍꯟꯊꯣꯛꯁꯤꯗ ꯑꯃꯨꯛ ꯄꯥꯎꯇꯥꯛ ꯍꯥꯏꯁꯤꯅ ꯀꯔꯤ ꯍꯥꯏꯅꯤ
ꯑꯦꯠꯚꯥꯏꯁꯇ
ꯄꯥꯎꯇꯥꯛꯁꯤꯅ ꯏꯟꯚꯥꯏꯁ
ꯑꯥ ꯁꯤ ꯇꯧ ꯑꯗꯨ ꯇꯧ ꯍꯥꯏꯗꯤ
ꯑꯗꯨ ꯑꯣꯏꯔꯒꯅ ꯄꯥꯎꯔꯧ ꯍꯥꯏꯕꯅ ꯄꯥꯎꯔꯧ ꯍꯥꯏꯕꯅ
ꯑꯥ ꯑꯥ
ꯄꯔꯣꯁꯤꯅꯅꯥꯄ ꯀꯅꯦ ꯋꯥꯞꯁ ꯀ
ꯎꯝ
ꯑꯦ ꯑꯗꯨ ꯑꯣꯏꯇꯥꯔꯒꯗꯤ ꯏ ꯍ ꯑꯃ ꯎ ꯂꯃ ꯂꯩ
ꯀꯔꯤ ꯅꯪ ꯌꯨꯝꯗ ꯑꯗꯨꯝ ꯂꯩ
ꯑꯣ
ꯌꯨꯝꯗ ꯑꯗꯨꯝ ꯂꯩꯇꯕ꯭ꯔꯕ ꯍ
ꯑ ꯄꯥꯁ ꯄꯥꯊꯣꯛ ꯃ ꯄꯥꯃꯟꯗꯗ ꯄꯥꯊꯣꯛꯇ꯭ꯔꯦꯦ
ꯑꯦꯁ ꯂꯥꯏꯔꯤꯛꯀ ꯐꯪꯇꯣꯏꯏꯔꯣ ꯍꯥꯏꯁꯦ ꯎ
ꯃꯤꯅꯤꯡꯁꯤ ꯈꯪꯕ ꯉꯝꯗꯕ ꯍꯥꯏꯇꯥꯔꯦꯅꯦ
ꯎꯝ
ꯁꯤꯒꯤꯗ ꯃꯣꯏꯅ ꯍꯥꯏꯔꯤꯕꯁꯤ ꯃꯣꯏꯅ ꯄꯤꯔꯤꯕ ꯑꯣꯈꯨꯝꯁꯤꯒ ꯑꯩꯅ ꯈꯪꯅꯤꯡꯉꯤꯕ ꯄꯣꯠꯇꯨꯒꯗꯤ ꯈꯤꯇꯪ ꯆꯥꯅꯕ ꯋꯥꯠꯄ ꯍꯥꯏꯇꯥꯔꯦꯅꯦ
ꯎꯝ
ꯗꯨꯒꯤꯅꯗ
ꯎꯝ
ꯁꯤ ꯏꯁꯄꯦꯔꯤꯡ ꯁꯣꯏꯅ ꯁꯣꯏꯔꯤꯔ ꯑꯩꯅ ꯈꯪꯗꯕꯩꯔ ꯑꯃꯗꯤ ꯇꯧꯔꯦ
ꯎꯝ ꯍꯜꯂꯣ ꯎ ꯇ ꯂꯩꯗ
ꯑꯣ ꯑꯗꯨꯗꯤ ꯍꯧꯔꯁꯤ
ꯎꯝ
ꯑꯥ ꯐꯥꯎꯕ ꯈꯪꯗꯕ ꯍꯥꯏꯕ ꯄꯥꯎꯔꯧꯁꯤ ꯄꯥꯎꯇꯥꯛꯁꯤ ꯀꯔꯤꯅꯣ
ꯑꯥ ꯑꯥ
ꯎꯝ
ꯂꯩꯈꯣꯀꯣ ꯑꯩꯈꯣꯏ ꯔꯨꯝꯗ ꯎꯆꯤ ꯆꯪꯕꯩ
ꯎꯝ
ꯑꯗꯨꯒꯤꯗ ꯂꯥꯛꯑꯝꯃꯅꯤ ꯃꯄꯥꯟꯅ ꯊꯣꯡꯍꯥꯡꯗꯣ ꯃꯥꯗ ꯔꯨꯝꯗ ꯔꯨꯝꯨꯝꯗꯅꯦ ꯎꯆꯤ ꯑ
ꯎ ꯎꯆꯤ ꯃꯆꯥ ꯆꯪꯗꯤ ꯎ ꯎꯆꯤ ꯃꯆꯥꯇ ꯍꯥꯇꯣ ꯑꯣꯅꯣ
ꯍꯥꯠꯇꯦ ꯍꯥꯠꯇꯦ
ꯎꯆꯤ ꯑꯩꯈꯣꯏꯒꯤ ꯄꯤꯛꯇ꯭ꯔꯨ ꯃ ꯃꯆꯥꯗꯣ ꯑꯗꯨ ꯑꯗꯨꯁ ꯑꯗꯨꯗꯣ ꯍꯥꯠꯀꯅꯣꯅ ꯍꯥꯏꯅꯩ ꯑꯗꯨꯒꯤ ꯋꯥꯍꯟꯊꯣꯛ ꯌꯥꯝ ꯂꯩ ꯑꯩꯈꯣꯏꯒꯤꯗ
ꯀꯩꯒꯤ
ꯀꯔꯤꯒꯤꯅꯣ ꯍꯥꯏꯀꯥꯟꯗ ꯁꯤꯁꯦ ꯀꯩ ꯍꯥꯏꯅꯤ ꯑꯩꯈꯣꯏꯒꯤ ꯊꯥꯏꯅꯗꯒꯤ ꯍꯧꯅꯀꯣ ꯊꯥꯏꯅꯗꯒꯤ ꯑꯍꯜ ꯂꯃꯟꯁꯤꯡꯒꯤ ꯋꯥꯔꯤꯒꯤ ꯃꯇꯨꯡꯏꯟꯅ ꯑꯩꯈꯣꯏꯅ ꯎꯆꯤꯗꯒꯤ ꯃꯇꯦꯡ ꯑꯃ ꯂꯧꯈꯤꯅ ꯍꯥꯏꯌꯦꯕꯀꯣ ꯑꯗꯨꯒꯤ ꯃꯇꯦꯡ ꯑ ꯑꯗꯨꯒꯤ ꯃꯇꯦꯡ ꯂꯧ ꯈꯤꯕ ꯃꯇꯝꯁꯤꯗ ꯎꯆꯤꯗꯨꯗ ꯋꯥꯁꯛꯅꯈꯤꯕ ꯍꯥꯏꯇꯥꯔꯦꯅꯦ ꯑꯩ ꯁꯤꯒꯤ ꯊꯕꯛ ꯅꯠꯇꯦ ꯀꯔꯤꯅꯣꯃ ꯊꯕꯛ ꯑꯃ ꯇꯧꯕ ꯃꯇꯝꯗ ꯑꯩꯈꯣꯏ ꯃꯤꯑꯣꯏꯕꯅ ꯎꯆꯤꯗ ꯍꯥꯏꯖꯈꯤꯕꯗ ꯑꯩꯒꯤ ꯑꯩꯈꯣꯏꯒꯤ ꯆꯥꯅꯕ ꯍꯥꯏꯕ꯭ꯔꯥ ꯀꯩꯅꯣꯃ ꯄꯣꯠ ꯑꯃ ꯅꯤꯒꯦ ꯍꯥꯏꯕꯀꯣ ꯑꯗꯨ ꯄꯨꯕꯤꯔꯛꯑꯣ ꯑꯩꯈꯣꯏ ꯃꯤꯑꯣꯏꯕ ꯗꯤ ꯆꯪꯕ ꯉꯝꯗ꯭ꯔꯦ ꯑꯗꯨꯅ ꯑꯗꯨꯒꯤ ꯃꯐꯝꯗꯒꯤ ꯄꯨꯕꯤꯔꯛꯑꯣꯅ ꯍꯥꯏꯔ ꯀꯥꯟꯗ ꯑꯁꯁꯨ ꯉꯝꯃꯣꯏ ꯅꯣꯏꯗꯤ ꯑꯩꯈꯣꯏꯕꯨ ꯍꯥꯠꯄ ꯈꯣꯠꯄ ꯐꯠꯇꯕ ꯌꯥꯝ ꯇꯧꯏꯤ ꯈꯣꯠꯂꯤꯅ ꯍꯥꯏꯕ ꯑꯗꯨꯗꯤ ꯐꯔꯦ ꯅꯪ ꯑꯗꯨꯒꯤ ꯀꯩꯅꯣ ꯑꯩꯈꯣꯏꯒꯤ ꯆꯥꯅꯕꯁꯤꯒꯤ ꯃꯔꯨꯞ ꯄꯣꯠ ꯆꯩꯗꯨ ꯄꯣꯠꯇꯨ ꯄꯨꯕꯤꯔꯛꯄ ꯇꯥꯔꯒꯗꯤ ꯅꯪꯕꯨ ꯄꯨꯟꯁꯤ ꯆꯨꯞꯄꯤꯒꯤ ꯑꯣꯏꯅ ꯃꯤꯑꯣꯏꯕꯅ ꯀꯩꯝꯇ ꯍꯥꯠꯂꯛ ꯈꯣꯠꯂꯒ ꯀꯩꯒꯨꯝꯕ ꯑꯗꯨꯒꯨꯝꯕ ꯇꯧꯕ ꯇꯥꯔꯒꯗꯤ ꯅꯪꯅ ꯁꯣꯟꯅꯤꯡꯕꯞ ꯁꯣꯝꯗ ꯑꯩꯈꯣꯏ ꯏꯁꯥꯅ ꯌꯥꯖꯔꯦꯅ ꯑꯗꯨꯒꯤꯕ ꯋꯥꯁꯛ ꯅꯥꯈꯤꯕ ꯑꯃ ꯂꯩ ꯍꯥꯏꯌꯦꯕꯀꯣ ꯑꯗꯨꯅ ꯑꯩꯈꯣꯏꯒꯤ ꯎꯆꯤ ꯃꯆꯥꯁꯦ ꯁꯤꯗꯤ ꯎꯁꯤ ꯃꯆꯥꯗꯤ ꯍꯥꯠꯀꯅꯨꯅ ꯍꯥꯏꯅꯩ ꯑꯗꯨꯝ ꯑꯍꯟꯁꯤꯡꯒꯤ ꯄꯥꯎꯔꯣꯜꯗ ꯗꯨꯏꯅ ꯈꯪꯍꯧꯋꯤ ꯑꯃꯗꯤ ꯑꯗꯨꯅ ꯀꯩꯗꯧꯋꯤ ꯎꯆꯤꯁꯤꯡꯁꯨ ꯑꯩꯈꯣꯏ ꯃꯤꯑꯣꯏꯕꯁꯤꯡ ꯁꯤꯡꯗꯒꯤ ꯀꯩꯁꯨ ꯇꯧꯕ ꯉꯝꯃꯣꯏ ꯈꯪꯕꯅꯤꯅ ꯑꯗꯨꯝ ꯎꯁꯤꯠ ꯇꯧꯑꯣꯣꯏꯗꯞ ꯑꯗꯨ ꯑꯗꯨꯝ ꯔꯨꯝꯗꯒ ꯆꯪꯉꯛꯄ ꯈꯣꯠꯄ ꯃ ꯇꯧꯔꯤꯁꯦ ꯁꯤꯅꯅꯦꯅ ꯍꯥꯏꯅꯩ
ꯃꯥꯅꯦ ꯃꯥꯅꯦ ꯍꯏꯠ ꯊꯥꯖ ꯅꯕꯤ
ꯎꯝ ꯂꯣꯏ ꯊꯥꯖꯟꯅꯔꯤ ꯍꯥꯏꯇꯥꯔꯦ
ꯀꯩ ꯀꯩꯕ ꯍꯧꯖꯤꯛꯀꯤꯗꯣ ꯑꯥ ꯑꯥ ꯐꯥꯎ ꯈꯪꯗꯕ ꯍꯥꯏꯔꯣ ꯎ ꯑꯗꯨꯗꯤ ꯀꯩꯝꯇ ꯈꯪꯗꯕ ꯍꯥꯏꯕ ꯑꯣꯏꯔꯝꯃꯅꯤꯌꯦ
ꯑꯥ ꯐꯥꯎꯕ ꯈꯪꯗꯕ ꯍꯥꯏꯁꯦ ꯁꯝꯅ ꯍꯥꯏꯔꯀꯥꯟꯗ
ꯀꯔꯤ ꯐ
ꯃꯍꯌꯦꯛꯛ ꯃꯌꯦꯛ ꯆꯠꯇꯕ
ꯑꯥ ꯑꯗꯨꯒꯨꯝꯕꯗ ꯑꯣꯏꯗꯣꯏꯅꯦꯕ ꯑꯥ
ꯂꯥꯏꯔꯤꯛ ꯃꯌꯦꯛ ꯆꯠꯇꯕ ꯀꯣ ꯐꯥꯎ ꯈꯪꯗꯕ ꯍꯥꯏꯕꯅꯦꯕ
ꯇꯨꯏꯁꯟ ꯂꯣꯏꯔꯒꯅꯦ ꯍ ꯍꯥꯏꯗꯣ
ꯑꯎꯡ ꯑꯎꯟ ꯇꯝꯕ
ꯑꯋꯣꯡ ꯑꯋꯣꯟ ꯇꯝꯕ ꯍꯥꯏꯗꯤ ꯑꯩꯈꯣꯏ ꯂꯨꯍꯣꯡꯕꯒꯤ ꯄꯣꯠꯆꯩ ꯄꯤꯕꯗꯣ
ꯎꯝ
ꯑꯎꯟꯄꯣꯠꯅꯤꯗꯅ ꯑꯣ ꯂꯨꯍꯣꯡꯕꯗ ꯄꯤꯍꯧꯗ꯭ꯔꯗꯤ ꯑꯉꯥꯡꯒꯨꯝꯕ ꯄꯣꯛꯄ ꯀꯥꯟꯗ ꯑꯗꯒꯤ ꯑꯉꯥꯡꯒꯤ ꯃꯃꯤꯡꯒꯨꯝꯕ ꯊꯣꯟꯕ ꯀꯥꯟꯗ ꯄꯅꯩꯗꯅ
ꯑꯆꯥ ꯑꯣꯪ ꯎꯟ ꯇꯝꯕꯒ ꯑꯩꯈꯣꯏꯒꯤ ꯀꯩꯅꯣ ꯄꯣꯠ ꯆꯩ ꯑꯃꯗꯅ ꯎꯝ ꯀꯩ ꯍꯥꯏꯕ꯭ꯔꯥ
ꯎꯝ ꯎꯝ
ꯑꯎꯣꯡ ꯑꯑꯣꯣꯡ ꯇꯝꯕ ꯑꯃꯗꯅ ꯑꯁꯃꯃꯤ ꯑꯃꯨꯛ ꯀꯥꯎꯔꯦ
ꯎꯝ ꯀꯥꯏꯩꯅꯣ ꯎꯝ
ꯑꯃꯟ ꯑꯋꯣꯡ ꯎꯍꯣꯟ ꯇꯝꯕ ꯍꯥꯏꯕ ꯂꯩꯔꯦ ꯑꯋꯣꯡꯕꯣꯟ ꯇꯝꯕꯗꯨꯅ ꯀꯣꯟ ꯄꯤꯕꯅꯤꯗꯅ
ꯎꯝ
ꯑꯗꯨꯒ ꯑꯍꯥꯟꯕ ꯄꯤꯗꯨꯗꯨꯅ ꯀꯔꯤ ꯍꯥꯏꯅꯩ
ꯑꯟ ꯄꯣꯠ
ꯃꯁꯤꯅ ꯂꯨꯍꯣꯡꯕꯒꯤ ꯑꯎꯨꯕ ꯄꯣꯠ ꯍꯥꯏꯅꯔꯦꯗꯅ ꯑꯗꯨꯒꯗꯨꯅ ꯇꯕꯥ ꯑꯣꯀꯦ ꯑꯣꯀꯦ
ꯑ
ꯎꯝ
ꯃꯩ ꯏꯁꯤꯡ ꯆꯪꯗꯦ ꯍꯥꯏꯕ ꯑꯃ ꯂꯩꯖꯔꯤ ꯑꯅꯦ ꯄꯥꯎꯔꯣꯗ
ꯑ ꯃ ꯏ ꯏꯁꯤꯡ ꯆꯪꯗꯦ ꯍꯥꯏꯕꯗꯤ ꯌꯥꯝꯅ ꯃꯥꯒꯤ ꯂꯤꯃꯤꯠꯇꯣ
ꯎꯝ ꯑꯩꯈꯣꯏ ꯑꯩꯈꯩꯅ ꯀꯩꯒꯨꯝꯕ ꯍꯥꯏꯔꯒꯁꯨ ꯊꯧꯁꯥꯗꯕ ꯎꯝ
ꯃꯩ ꯏꯁꯤꯡ ꯍꯥꯏꯁꯦ ꯃꯩꯗ ꯃꯩ ꯍꯥꯏꯁꯤꯁꯨ ꯆꯥꯛ ꯈꯔꯗꯤ ꯃꯨꯊꯠ ꯆꯠꯄ ꯋꯥꯗ꯭ꯔꯥ ꯏꯁꯤꯡꯗꯁꯨ ꯇꯥꯁꯜꯂꯗꯤ ꯄꯥꯏꯅꯕ ꯂꯩꯇꯦꯗꯅ
ꯎꯝ
ꯑꯗꯨꯑꯣ ꯑꯗꯨꯃꯥꯏꯅ
ꯑꯣꯀꯦ
ꯎꯝ
ꯑꯗꯨꯒ ꯑꯩꯈꯣꯏꯒꯤ ꯄꯥꯎꯔꯧꯗꯨꯁꯨ ꯄꯥꯎꯔꯧ ꯍꯥꯏꯒꯗ꯭ꯔꯥ ꯍꯣꯏ ꯑꯉꯥꯡ ꯑꯃ ꯁꯦꯝꯕꯗꯗꯤ ꯂꯩꯕꯥꯛ ꯑꯃ ꯁꯦꯝꯕꯒ ꯁꯦꯝꯕꯒ ꯃꯥꯟꯅꯩꯒ ꯍꯥꯏꯅꯩꯗꯅꯀꯣ
ꯑꯥ ꯑꯥ
ꯃꯁꯤꯒꯤ ꯋꯥꯍꯟꯊꯣꯛꯁꯦ ꯑꯩꯅ ꯈꯟꯕꯗ ꯀꯩ ꯍꯥꯏꯇꯥꯔꯦ ꯑꯩꯈꯣꯏꯅ ꯀꯔꯤꯒꯨꯝꯕ ꯑꯉꯥꯡ ꯆꯠ ꯃꯁ ꯐꯖꯅ ꯁꯦꯝꯕ ꯇꯥꯔꯒꯗꯤ ꯇꯨꯡꯗ ꯇꯨꯡꯒꯤ ꯒꯤ ꯗꯃꯛꯇ ꯈꯜꯂꯒ ꯅꯠꯇ꯭ꯔꯥ ꯇꯣꯝꯒꯤꯗꯃꯛꯇ ꯀꯩꯅꯣ ꯁꯦꯝꯕ ꯑꯍ ꯖꯁ ꯁꯦꯝ ꯑꯃꯅ ꯁꯦꯝꯃꯅꯦꯅ ꯈꯜꯂꯤ ꯑꯗꯨ ꯃꯤꯅꯤꯡꯁꯦ ꯑꯗꯨꯝ ꯏꯁꯥꯅꯗꯤ ꯑꯗꯨꯝ ꯈꯔ ꯀꯩ ꯍꯥꯏꯇꯥꯔꯦ ꯁꯨꯝ ꯏꯁꯇꯗꯤ ꯇꯧꯕ ꯉꯝꯃꯦꯕꯀꯣ ꯑꯗꯨ ꯃꯤꯉꯣꯟꯗ ꯀꯃꯥꯏꯅ ꯑꯃꯨꯛ ꯍꯥꯏꯗꯣꯛꯄꯁꯦ ꯁꯤꯁꯤ ꯁꯤꯁꯦ ꯈꯔꯗꯨ ꯋꯥꯕ ꯑꯩꯉꯣꯟꯗ
ꯎꯝ ꯍꯥꯏꯗꯤ ꯃꯤꯅꯤꯡꯗꯣ ꯑꯥꯔꯊꯗꯣ ꯊꯤꯗ ꯊ ꯊꯤ ꯆꯠꯂꯁꯨ ꯋꯥꯍꯟꯊꯣꯛꯇꯣ ꯑꯗꯨꯝ ꯂꯨꯕꯅꯦꯕ ꯃꯅꯤꯄꯨꯔꯤꯁꯦ
ꯍꯣꯏ ꯑꯗꯨꯅꯤ ꯑꯩꯅ ꯃꯤꯅ ꯍ ꯍꯥꯏꯔꯕꯗ ꯒ꯭ꯌꯥꯟꯗꯤ ꯇꯥꯏ ꯑꯗꯨꯕꯨ ꯍꯥꯏꯗꯣꯛꯄꯁꯤ ꯀ ꯀꯔꯝꯕ ꯃꯑꯣꯡꯗ ꯍꯥꯏꯗꯣꯏꯅꯣ ꯁꯤ ꯃꯔꯣꯛꯇ ꯉꯥꯎꯕꯅꯦꯕ
ꯎ
ꯑꯗꯨꯒ ꯑꯃꯁꯨ ꯑꯀꯟꯕꯅ ꯑꯆꯨꯝꯕ ꯁꯛꯏꯅ ꯍꯥꯏꯕꯗꯣ
ꯑꯣ
ꯑꯀꯟꯕꯅ ꯑꯆꯨꯝꯕ ꯁꯛꯏ ꯍꯥꯏꯁꯤꯅ ꯀꯔꯝꯍꯥꯏꯅ ꯍꯥꯏꯅꯤ ꯍꯥꯏꯗꯤ ꯁꯝꯅ ꯍꯥꯏꯔ ꯀꯥꯟꯗ ꯁꯦꯟ ꯂꯟ ꯄꯥꯏꯕ ꯃꯤꯅꯕ ꯍꯥꯏꯕꯒꯤ ꯋꯥꯁꯦ ꯆꯠꯂꯦ ꯍꯥꯏꯕꯒꯨꯝꯕꯅꯦꯕ ꯅꯠꯇ꯭ꯔꯥ
ꯑꯥꯎ ꯑꯧ ꯂꯩꯈꯣ ꯀꯣ
ꯑꯣꯥ
ꯎꯝ